ꯍꯜꯂꯣ ꯇꯥꯔꯕꯣ
ꯇꯥꯏꯌꯦ ꯇꯥꯏ ꯑꯩ ꯁꯣꯝ ꯂꯩꯔꯝꯕꯅꯦ ꯅꯪꯣꯟ ꯅꯁꯨꯂꯣꯝꯇ ꯍꯪꯒꯦ ꯇꯧꯕꯅꯤꯅꯦ
ꯍꯪꯉꯣ ꯍꯪꯉꯣ ꯌꯥꯏꯌꯦꯦ
ꯅꯣꯏ ꯍꯉꯁꯤ ꯅꯣꯏꯗ ꯊꯝꯕ ꯄꯣꯠ ꯆꯩꯩ ꯈꯔ ꯂꯧꯕ ꯂꯥꯛꯅꯦꯅ ꯍꯥꯏꯕ꯭ꯔ ꯃꯤꯅ ꯑꯃꯅ
ꯑ ꯑ
ꯑꯗꯣ ꯄꯨꯡ ꯄꯨꯡ ꯀꯌꯥ ꯂꯥꯛꯇ꯭ꯔꯤꯅꯣ ꯑꯩꯅꯣ ꯄꯣꯠ ꯑꯝꯇ ꯄꯤꯍꯧꯒꯦ ꯇꯧꯕꯅꯦꯕ
ꯃꯣꯏꯗꯣ ꯉꯔꯥꯡ ꯉꯔꯥꯡꯐꯧꯗꯤꯤ ꯄꯨꯡ ꯑꯌꯨꯛꯇ ꯂꯥꯛꯅꯦꯅ ꯍꯥꯏꯔꯝꯕꯅꯦꯕꯀꯣ ꯆꯥꯅꯤꯁꯤꯗ ꯑꯗꯨꯒ ꯄꯣꯠꯇꯣ ꯂꯧꯊꯅꯤꯅ ꯍꯥꯏꯔꯝꯕꯅꯦꯕ
ꯎꯝ
ꯑꯗꯣ ꯉꯁꯤꯗꯤ ꯀꯩꯅꯣ ꯍꯥꯏꯔꯛꯑꯦ ꯑ ꯃꯣꯏ ꯅꯨꯡꯊꯤꯤꯟ ꯑꯣꯏꯅ ꯂꯥꯛꯑꯒꯦꯅ ꯍꯥꯏꯔ ꯇꯞꯅ ꯑꯗꯨ ꯅꯪꯅꯤꯌꯦ ꯅꯪ ꯉꯍꯥꯛꯇꯪ ꯄꯨꯡ ꯑꯍꯨꯝꯃꯨꯛ ꯇꯥꯕꯗꯣ
ꯑ
ꯑꯗꯨꯗꯥꯏꯗ ꯑꯣꯏꯅ ꯂꯥꯛꯑꯣ ꯑꯗꯨꯝ ꯅꯪꯅꯤꯡꯌꯦ ꯅꯪ ꯀꯩ ꯄꯣꯠ ꯄꯤꯈꯤꯒꯦ ꯍꯥꯏꯅꯣ
ꯑꯥꯟꯅꯕꯍꯤ ꯎꯝ ꯀꯔꯤ ꯍ ꯄꯣꯠ ꯑꯃ ꯄꯤꯌꯦ ꯁꯝꯅ ꯃꯣꯏ ꯉꯒꯥꯔꯤ ꯅꯣꯠꯁꯤꯟꯅꯗꯕ ꯀꯨꯏꯔꯦ ꯍꯥꯏꯕ ꯌꯥꯗꯕꯒꯤ
ꯎꯝ
ꯈꯣꯠꯄ ꯌꯥꯎꯅꯕ ꯂꯩ ꯁꯤꯟꯅꯗꯕ ꯑꯗꯨ ꯑꯝꯇ ꯄꯤꯒꯦ ꯇꯃꯣꯅꯦꯒꯤꯅꯤꯅ ꯃꯣꯏ ꯃꯥꯅꯦ ꯈꯪꯅꯕꯅꯦ ꯑꯗꯨꯝ ꯌꯥꯗꯤ ꯌꯥꯗꯣꯏ ꯅꯠꯇ꯭ꯔꯣ ꯍꯥꯞꯄ ꯄꯣꯠꯇꯣ ꯆꯥꯎꯕꯒꯤ ꯆꯥꯡꯗꯣ ꯀꯩ ꯍꯥꯏꯅꯤ ꯑ ꯌꯥꯝ ꯀꯟꯅꯥ ꯆꯥꯎꯕ ꯆꯥꯎꯗꯦ ꯑꯗꯨꯝ ꯀꯥꯆꯤꯟꯗ ꯊꯧꯅꯥ ꯊꯝꯕ ꯌꯥꯒꯗꯧꯕ ꯄꯣꯠꯅꯦꯕ
ꯌꯥꯅꯤꯍꯦ ꯑꯗꯨꯗꯤ ꯄꯣꯠ ꯃꯣꯏꯒꯤ ꯄꯣꯠꯇꯣ ꯌꯥꯝꯗꯤ ꯌꯥꯝꯃꯦꯕꯀꯣ ꯀꯩꯅꯣꯅꯦ ꯎꯄꯨ ꯎꯁꯨ ꯌꯥꯎꯔꯦ ꯒꯥꯔꯤ ꯑꯆꯧꯕ ꯂꯥꯛꯑꯅꯦꯕ ꯎꯄꯨ ꯑꯃ ꯂꯩꯔꯤ ꯑꯗꯩꯗꯤ ꯇꯤꯕꯤꯗꯤ ꯅꯍꯥꯟ ꯄꯨꯊꯈ꯭ꯔ ꯃꯥꯜꯂꯦ ꯑꯗꯩꯗꯤ ꯑ ꯀꯩꯅꯣ ꯒ꯭ꯌꯥꯁ ꯑꯗꯩ ꯒ꯭ꯌꯥꯁꯅꯦ ꯑꯗꯩ ꯁꯤꯂꯤꯟꯗꯔꯈꯩꯁꯨ ꯃꯣꯏꯁꯨꯦ ꯄꯣꯠꯁꯦ ꯃꯌꯥꯝ ꯊꯝꯃꯝꯕꯅꯦꯕꯀꯣ ꯑꯗꯣ ꯄꯣꯠꯁꯦ ꯑꯌꯥꯝꯕ ꯂꯣꯏ ꯍꯣꯟꯇꯣꯛꯈ꯭ꯔꯦ ꯃꯣꯏ ꯌꯨꯝ ꯁꯥꯕ ꯂꯣꯏꯈ꯭ꯔꯦꯕ ꯍꯟꯗꯛꯇꯣ ꯌꯨꯝ ꯆꯪꯉꯦ ꯑꯗꯨꯗꯨꯒ ꯑꯗꯨꯒꯤ ꯃꯇꯨꯡꯗ ꯄꯣꯠꯁꯦ ꯁꯤꯂꯤꯟꯗꯔꯁꯨ ꯃꯌꯥꯝ ꯂꯩꯔꯝꯕꯅꯦ ꯑꯗꯨꯝ ꯈꯔ ꯈꯔ ꯃꯆꯥ ꯃꯆꯥ ꯇꯦꯛ ꯇꯦꯛꯇꯤ ꯄꯨꯗꯤ ꯄꯨ ꯍꯣꯟꯊꯈ꯭ꯔꯦꯕꯀꯣ ꯑꯗꯣ ꯍꯧꯖꯤꯛꯁꯦ ꯂꯩꯍꯧꯔꯤꯁꯦ ꯒ꯭ꯌꯥꯁꯀꯨꯝꯕ ꯑꯗꯩꯗꯤ ꯃꯣꯏ ꯐꯤꯔꯣꯟꯜ ꯈꯔ ꯑꯗꯩ ꯎꯄꯨ ꯀꯣ ꯂꯤꯛ ꯑꯗꯨꯒꯨꯝꯕ ꯑꯌꯥꯝꯕ ꯑꯣꯏꯗꯣꯏꯅꯦ ꯑꯗꯣ ꯌꯥꯝꯗꯕ ꯍꯥꯏꯁꯦ ꯄꯣꯠꯇꯣꯛ ꯃꯌꯥꯝ ꯃꯤꯛꯁ ꯄꯨꯟꯁꯤꯜꯂꯛꯑꯀꯥꯟꯗꯕꯨꯗꯤ ꯌꯥꯝꯃꯦꯕꯀꯣ
ꯎꯝ
ꯑꯨꯁꯨ ꯃꯌꯥꯝ ꯌꯥꯝꯕꯁꯤ ꯅꯠꯇꯦ ꯅꯪ ꯍꯥꯞꯄ ꯌꯥꯅꯤꯌꯦ ꯄꯣꯠ ꯑꯆꯧꯕꯁꯨ ꯅꯠꯇꯕꯗꯨꯕꯨ
ꯌꯥꯏ ꯑꯗꯨꯗ ꯑꯗꯨ ꯑꯨꯛꯇꯪ ꯈꯪꯅꯤꯡꯕ ꯑꯩꯅ ꯑꯗ ꯐꯣꯟꯗꯣ ꯅꯣꯏ ꯃꯗꯣ ꯊꯕꯛ ꯆꯤꯟꯕꯥ ꯃꯥꯜꯂꯦ
ꯑꯧ ꯃꯥ ꯊꯕꯛ ꯆꯠꯈꯤꯕꯅꯦ ꯒꯥꯔꯤ ꯊꯧꯔꯝꯒꯅꯤ ꯉꯁꯥꯏꯋꯥꯏꯗꯤ ꯂꯩꯔꯝꯕꯅꯤ ꯌꯨꯝꯗ ꯒꯥꯔꯤ ꯊꯧꯔꯝꯗꯧ ꯃꯥꯜꯂꯦ ꯑꯗꯨꯒꯤ ꯄꯥꯏꯗꯕ ꯑꯣꯏꯔꯝꯒꯅꯤꯌꯦ
ꯌꯥꯅꯤ ꯌꯥꯅꯤ ꯅꯪ ꯑꯗꯨꯗꯤ ꯉꯟꯅ ꯂꯥꯛꯑꯣ
ꯄꯨꯡ ꯀꯌꯋꯥꯏ ꯑꯣꯏꯗꯣꯏꯅꯣ
ꯑꯍꯨꯝ ꯑꯗꯥꯏ ꯂꯥꯛꯑꯣ ꯃꯣꯏ ꯑꯗꯨꯝꯉꯥꯏꯅ ꯍꯥꯏꯕꯗꯤ ꯅꯨꯃꯤꯠ ꯇꯥꯗ꯭ꯔꯤꯉꯩꯗ ꯃꯣꯏꯗꯣ ꯅꯨꯡꯊꯤꯜ ꯂꯥꯛꯀꯅꯤ ꯍꯥꯏꯔꯛꯑꯦꯕꯣꯀꯣ ꯅꯨꯡꯊꯤꯜ ꯍꯥꯢꯁꯦ ꯍꯧꯖꯤꯛ ꯀꯩꯁꯨ ꯂꯥꯛꯈꯤꯕ ꯃꯤ ꯇꯨꯝꯅ ꯍꯤꯞꯅ ꯃꯇꯝꯅꯤꯗꯅ
ꯎꯝ
ꯑꯗꯨꯅ ꯈꯤꯇꯪ ꯊꯦꯡꯊꯔꯛꯀꯅꯤꯌꯦ ꯃꯣꯏ ꯊꯕꯛ ꯂꯩꯌꯦꯅ ꯑꯌꯨꯛꯇ ꯂꯥꯛꯑꯅꯤ ꯆꯥꯛꯁꯨ ꯍꯥꯄꯝꯃꯣ ꯆꯥꯛ ꯆꯥꯔꯅꯤ ꯈꯣꯠꯂꯅꯤꯅ ꯍꯥꯏꯔꯛꯄꯅꯦꯕꯀꯣ
ꯎꯝ
ꯑꯗꯨꯒ ꯊꯕꯛ ꯂꯩꯔꯦꯅ ꯑꯃꯨꯛ ꯍꯥꯏꯔꯛꯦ ꯑꯗ ꯑꯩꯗꯤ ꯇꯥꯏꯃꯤꯡꯗꯣ ꯐꯔꯛ ꯇꯥꯔꯅꯤ ꯑꯗꯨꯅ ꯅꯨꯡꯊꯤꯟ ꯑꯣꯏꯅ ꯂꯥꯛꯑꯒꯦ ꯈꯣꯠꯂꯒꯦ ꯍꯥꯏ ꯉꯁꯥꯏꯗꯒꯤ ꯑꯩꯈꯣꯏ ꯃꯃꯥꯒ ꯕꯕꯥꯒ ꯃꯣꯏ ꯄꯣꯠꯆꯩꯗꯨ ꯍꯣꯟꯇꯣꯛꯑꯒ ꯃꯣꯏ ꯄꯣꯠ ꯊꯝꯃꯝꯕꯗꯣ ꯑꯩꯈꯣꯏꯅꯁꯨ ꯑꯗꯨꯝ ꯂꯩꯔꯒ ꯄꯥꯏꯕꯤꯈꯤꯗꯕꯒꯤ ꯍꯥꯏꯗꯤ ꯑꯃꯣꯠ ꯃꯤꯔꯥꯡ ꯀꯩꯀꯩ ꯃꯌꯥꯝ ꯊꯨꯖꯤꯜꯂꯤꯗꯅ ꯎꯐꯨꯟ ꯋꯥꯏꯐꯨꯟ ꯄꯛꯁꯜꯂꯤꯗꯅ
ꯎꯝ
ꯑꯩꯈꯣꯏꯁꯨ ꯅꯨꯡꯇꯤꯒꯤ ꯁꯤꯖꯤꯟꯅꯕ ꯄꯣꯠ ꯅꯠꯇꯦ ꯃꯤꯒꯤꯅꯤꯅ ꯑꯗꯨꯝ ꯊꯝꯈꯤꯕꯗꯣ ꯂꯦꯡꯗ꯭ꯔꯦꯗꯅ ꯑꯗꯨꯝ ꯃꯣꯠꯂꯝꯃꯦ ꯑꯗꯨ ꯑꯩꯈꯣꯏ ꯃꯥꯥꯍꯣꯌ ꯉꯁꯥꯏꯗꯒꯤ ꯃꯤꯔꯥꯡ ꯀꯩ ꯀꯩ ꯀꯠꯊꯣꯛꯇꯅꯣ ꯎꯐꯨꯟ ꯋꯥꯏꯐꯨꯟ ꯀꯟꯊꯣꯛꯇꯅ ꯄꯣꯠ ꯆꯩꯁꯤꯡꯗꯣ ꯂꯣꯏ ꯊꯥꯡꯗꯣꯛꯑ ꯊꯝꯈ꯭ꯔꯦꯗꯅ ꯑꯩꯈꯣꯏ ꯁꯪꯒꯣꯏ ꯃꯆꯥ ꯑꯃ ꯂꯩꯕꯗꯨꯗꯥ
ꯑꯣ
ꯑꯗꯨꯒ ꯉꯁꯥꯏ ꯑꯩꯈꯣꯏ ꯃꯥ ꯀꯥ ꯅꯨꯡ ꯋꯥꯏ ꯇꯩꯊꯣꯛꯇꯅ ꯈꯣꯠꯇꯅ ꯇꯧꯈꯤꯕꯅꯤ ꯐꯅꯌꯥꯝꯗꯤ ꯍꯥꯡꯍꯥꯎꯔꯦ ꯅꯨꯡꯁꯨ ꯅꯨꯡꯉꯥꯏꯇꯦ ꯃꯣꯏ ꯄꯣꯠ ꯂꯧꯊꯣꯛꯈꯤꯕꯗꯣ
ꯑꯗꯨꯗꯤ ꯑꯩꯉꯣꯟꯗ ꯄꯤꯔꯛꯑꯒꯦꯅ ꯍꯥꯏꯈ꯭ꯔꯒꯦ
ꯍꯥꯏꯌꯣ ꯍꯥꯏꯌꯣ
ꯄꯣꯠꯇꯣ ꯑꯗꯨꯃꯥꯏꯅ ꯇꯧꯔꯁꯦ ꯑꯗꯒꯤ ꯅꯣꯏ ꯅꯣꯏ ꯀꯅꯥꯅꯦ ꯍꯥꯏꯅꯣ ꯑꯗꯣ
ꯑꯗꯨꯗꯨꯔꯣ ꯑꯣ ꯑꯩꯈꯣꯏ ꯕꯕꯥꯁꯦ
ꯎꯝ
ꯅꯍꯥꯟꯋꯥꯏ ꯑꯩꯈꯣꯏꯅꯅꯦ ꯀ꯭ꯂꯥꯁ ꯑꯩꯈꯣꯏ ꯍꯧꯖꯤꯛ ꯌꯥꯝ ꯆꯥꯎꯔꯦꯀꯣ ꯑꯩꯈꯣꯏ ꯈꯨꯅ ꯀ꯭ꯂꯥꯁ ꯅꯥꯏꯟ ꯇꯦꯟ ꯀꯥꯕ ꯑꯗꯨꯋꯥꯏꯗꯅꯦ ꯃꯩ ꯐꯤꯠ ꯇꯧꯕ ꯃꯩ ꯐꯤꯠ ꯇꯧꯕ ꯍꯥꯏꯗꯤ ꯑꯩꯈꯣꯏ ꯁꯤꯒꯤ ꯀꯩꯅꯣ ꯂꯥꯛꯑꯝꯗ꯭ꯔꯣ ꯃꯩꯒꯤ ꯀꯔꯤꯕ ꯃꯤꯇꯔ ꯃꯤꯇꯔ ꯄꯥꯟꯕꯗꯣ ꯌꯥꯝ ꯆꯠꯂꯝꯃꯤ ꯅꯥ ꯃꯔꯥ ꯑꯃ ꯍꯧꯖꯤꯛꯄꯨꯗꯤ ꯂꯣꯏ ꯌꯨꯝꯊꯣꯡꯒꯤ ꯃꯤꯇꯔ ꯂꯣꯏ ꯂꯩꯅꯈ꯭ꯔꯦꯗꯅ ꯑꯗꯨꯒꯤ ꯃꯤꯇꯔ ꯄꯥꯟꯕ ꯍꯧꯔꯛꯄꯗꯨꯗꯅꯦ ꯑꯩꯈꯣꯏ ꯕꯥꯁꯦ ꯃꯣꯏ ꯂꯝꯗꯨꯗ ꯃꯤꯇꯔ ꯄꯥꯟꯕ ꯆꯠꯄ
ꯑꯣ
ꯑꯅꯦ ꯎꯝ ꯃꯣꯏꯒꯤ ꯀꯩꯅꯣꯗꯨꯗ ꯃꯣꯏ ꯁꯨꯝ ꯃꯩ ꯅꯨꯡ ꯇꯧꯕꯒꯤ ꯃꯣꯏ ꯍꯧꯖꯤꯛꯀꯤ ꯀꯀꯥꯁꯤꯒꯤ ꯃꯣꯏ ꯕꯥꯗꯨꯁꯨ ꯊꯕꯛ ꯇꯧꯕ ꯃꯥꯜꯂꯦ ꯃꯩꯒꯤ ꯑꯗ ꯁꯛ ꯁꯨꯝ ꯇꯥꯈꯠꯄ ꯑꯩꯈꯣꯏ ꯕꯥ ꯈꯤꯇꯪ ꯉꯥꯡꯅꯕ ꯈꯠꯅꯕꯗꯤ ꯅꯠꯇꯕ ꯉꯥꯡꯅꯕ ꯈꯣꯠꯄ ꯇꯧꯕ꯭ꯔꯥ ꯈꯪꯗꯦ ꯃꯣꯏ ꯋꯥꯔꯤꯅꯦ ꯑꯩꯁꯨ ꯐꯖꯅꯗꯤ ꯈꯪꯗꯦ ꯑꯗꯅꯦ ꯍꯧꯖꯤꯛ ꯈꯨꯣꯏꯕꯥꯅ ꯗꯨꯀꯥꯟꯗ ꯍꯥꯏꯕ ꯑꯍꯟꯅꯤꯅ ꯁꯨꯃꯥꯏ ꯇꯧꯋꯤ ꯈꯣꯠꯂꯦ ꯍꯥꯏꯀꯟꯗ ꯃꯆꯥ ꯅꯨꯄꯥꯁꯦ ꯄꯣꯠ ꯂꯩꯕ ꯂꯥꯛꯄ ꯇꯥꯕ ꯑꯗ ꯑꯩꯈꯣꯏ ꯕꯕꯥꯅꯤ ꯈꯣꯠꯄꯅꯦ ꯍꯥꯏꯔꯒ ꯀꯀꯥꯗꯨꯁꯨ ꯃꯤ ꯌꯥꯝ ꯈꯣꯟꯕꯗꯣ ꯋꯥ ꯉꯥꯡꯕꯗ
ꯎꯝ
ꯑꯗꯨꯒꯨꯝꯕ ꯃꯤ ꯑꯣꯏꯕꯗꯩꯗꯤ ꯀꯀꯥꯁꯦ ꯑꯩꯈꯣꯏꯕꯥꯁꯦ ꯌꯥꯝ ꯀ꯭ꯂꯣꯁ ꯑꯣꯏꯅꯈ꯭ꯔꯦꯕ ꯑꯗꯩ ꯌꯥꯝꯌꯥꯝ ꯇꯤꯟꯅꯈ꯭ꯔꯦꯗꯅ ꯑꯗꯨꯒ ꯃꯣꯏ ꯌꯨꯝꯗꯣ ꯏꯕꯤꯛꯁꯟ ꯑꯩꯈꯣꯏ ꯁꯨꯝ ꯂꯝꯒꯤ ꯀꯩ ꯀꯩꯅꯣ ꯇꯧꯕ ꯇꯧꯗ꯭ꯔꯥ ꯁꯣꯔꯣꯛ ꯃꯕꯥꯗ ꯑꯣꯏꯕꯗꯨꯗꯅꯦ
ꯑꯣ
ꯑ ꯎꯝ ꯌꯨꯝꯗꯣ ꯑꯗꯒꯤ ꯌꯥꯝ ꯀ꯭ꯂꯣꯁ ꯑꯣꯏꯅ ꯇꯤꯟꯅꯈ꯭ꯔꯦ ꯃꯣꯏ ꯑꯅꯤ ꯃꯩꯒꯤ ꯆꯠꯄꯗꯒꯤ ꯏꯆꯥ ꯍꯣꯏꯒꯗꯣ ꯑꯩꯈꯣꯏꯗ ꯂꯥꯛ ꯈꯠꯇꯅ ꯈꯣꯠꯇꯅ ꯌꯥꯝ ꯇꯤꯟꯅꯔꯦꯕ ꯃꯆꯤꯟ ꯃꯅꯥꯎꯒꯤ ꯇꯥꯏꯞꯇ
ꯑꯣ
ꯣꯏꯣꯏ ꯃꯣꯏ ꯕꯕꯥꯗꯨꯗꯤ ꯄꯨꯟꯈꯤꯗ꯭ꯔꯦꯀꯣ ꯑꯗꯨꯗꯤ ꯂꯩꯁꯨ ꯂꯩꯈꯤꯗ꯭ꯔꯦ ꯍꯥꯏꯕꯅꯦꯕ
ꯎꯝ
ꯑꯗꯨ ꯑ ꯏꯚꯛꯁꯟ ꯂꯥꯛꯄꯗꯨꯅꯅꯦ ꯃꯣꯏꯒꯤ ꯌꯨꯝꯗꯣ ꯁꯣꯝꯄꯥꯟ ꯑꯣꯏꯕꯒꯤ ꯈꯤꯇꯪ ꯎ ꯂꯦꯡꯊꯣꯛ ꯂꯦꯡꯁꯤꯟ ꯇꯧꯕꯗ ꯄꯣꯠꯇꯣ ꯊꯝꯐꯝ ꯂꯩꯇ꯭ꯔꯕ ꯌꯨꯝ ꯃꯆꯥ ꯑꯣꯏꯕꯒꯤ ꯑꯗꯨꯒꯤ ꯑꯩꯈꯣꯏꯗ ꯊꯥꯡꯒꯠꯂꯛꯄꯅꯦꯕꯀꯣ
ꯎꯝ
ꯑꯗꯣ ꯍꯧꯖꯤꯛ ꯌꯨꯝ ꯃꯣꯏ ꯁꯥꯕ ꯂꯣꯏꯈ꯭ꯔꯦꯕ ꯐꯖꯅ
ꯑꯣ
ꯎ ꯁꯥꯠ ꯁꯥꯠꯀ ꯍꯥꯏꯔꯒ ꯆꯦꯡꯅ ꯐꯖꯅ ꯁꯥꯈ꯭ꯔꯦ ꯍꯥꯟꯅ ꯌꯨꯝꯗꯣ ꯄꯤꯛꯑꯦꯕꯨꯝ ꯌꯥꯝ ꯋꯥꯕꯅꯤ ꯐꯠꯇꯕ ꯁꯨꯝ ꯌꯨꯝꯗ ꯃꯤ ꯃꯣꯏ ꯃꯥꯒ ꯃꯥꯏ ꯅꯨꯄꯤꯒ ꯑꯉꯥꯡ ꯃꯣꯏ ꯑꯍꯨꯝ ꯈꯛꯇꯅꯦꯕ ꯃꯥꯏ ꯑꯉꯥꯡꯗꯨꯁꯨ ꯕꯣꯔꯗꯤꯡꯗ ꯑꯗꯨꯝ ꯂꯩꯕꯅꯦ ꯑꯗꯨꯅ ꯌꯨꯝꯗ ꯂꯩꯇꯦꯅ ꯃꯣꯏ ꯌꯨꯝꯗꯣ ꯄꯤꯛꯄꯅꯦꯗ ꯅꯣꯡ ꯀꯩ ꯀꯩ ꯇꯥꯁꯜꯂꯛꯑ ꯀꯥꯟꯗꯁꯨ ꯏꯁꯤꯡꯁꯤ ꯊꯨꯝꯖꯤꯟꯕ ꯁꯣꯡ ꯃꯄꯥꯟ ꯑꯣꯏꯔꯒ ꯌꯨꯝ ꯅꯦꯝꯕꯒꯤ
ꯎꯝ
ꯑꯗꯨꯃꯥꯏꯅ ꯇꯧꯕꯗꯒꯤ ꯍꯧꯖꯤꯛꯄꯨꯗꯤ ꯌꯨꯝ ꯐꯖꯅ ꯁꯥꯈ꯭ꯔꯦ ꯑꯗꯨꯗꯨꯒꯤ ꯄꯣꯂꯤꯞꯇꯣ ꯑꯩꯈꯣꯏꯗ ꯂꯣꯏ ꯂꯩꯕꯅꯦꯕ ꯑꯩꯈꯣꯏ ꯌꯨꯝ ꯆꯥꯎꯋꯤꯗꯅ ꯊꯐꯝꯗꯣ ꯍꯥꯏꯗꯤ ꯎ ꯀꯩꯀꯩ ꯊꯧꯔꯛꯄꯗ ꯃꯔꯥꯡ ꯀꯥꯏꯕ ꯌꯨꯝ ꯊꯤꯀꯥꯟꯗ ꯑꯩꯈꯣꯏꯅ ꯊꯝꯃꯛꯄ ꯀꯣꯏꯖꯗꯕꯒꯤ ꯃꯣꯏꯅ ꯑꯗꯣ ꯍꯧꯖꯤꯛ ꯍꯧꯗꯤ ꯑꯗꯨ ꯐꯅꯌꯥꯝꯁꯨ ꯄꯨꯊꯈ꯭ꯔꯦ ꯐꯃꯨꯡꯗꯒꯤ ꯍꯥꯟꯅ ꯐꯃꯨꯡꯁꯨ ꯂꯣꯏ ꯂꯩꯔꯝꯃꯤꯅꯦꯕ ꯑꯌꯥꯝꯕꯅ ꯌꯨꯝꯗ ꯊꯝꯐꯝ ꯃꯔꯥꯡ ꯀꯥꯏꯗꯕꯒꯤ
ꯎꯝ
ꯑꯗꯣ ꯑꯗꯨꯃꯥꯏꯅ ꯇꯧꯔꯒ ꯊꯝꯈꯤꯕꯅꯤꯗ ꯑꯗꯨ ꯍꯧꯖꯤꯜ ꯑꯗꯨꯝ ꯐꯖꯅ ꯂꯣꯏꯅꯔꯦ ꯃꯣꯏꯒꯤ ꯀꯩꯅꯣꯒ ꯁꯪꯒꯥꯕ ꯑꯩꯈꯣꯏ ꯂꯣꯏ ꯆꯠꯂꯦꯕ
ꯑꯣꯝ
ꯑꯗꯨꯗꯨꯗꯒꯤ ꯅ ꯌꯨꯝꯗꯣ ꯁꯦꯝꯖꯤꯜꯂꯝꯅꯤꯅ ꯄꯣꯠ ꯆꯩꯩꯗꯣ ꯂꯧꯊꯔꯒ ꯃꯣꯏꯁꯨ ꯂꯣꯏꯁꯟꯂꯝ ꯅꯥꯔꯦ ꯈꯜꯂꯝꯃꯅꯦꯕ
ꯍꯣ
ꯑ ꯊꯩꯅ ꯑꯗꯨ
ꯑꯗꯨ ꯑꯗꯨꯗꯤ ꯑꯩꯗꯣ ꯂꯥꯛꯑꯒꯦ ꯑꯗꯨ ꯀꯩꯅꯣ ꯇꯧꯔꯒꯦ
ꯑ ꯃꯔꯤꯗꯣ ꯀꯩꯝꯇ ꯑꯍꯦꯟꯕ ꯊꯣꯛꯅꯕ ꯅꯠꯇꯦꯕ ꯍꯥꯏꯗꯤ ꯁꯤꯅ ꯑꯣꯏꯗꯅ ꯍꯥꯟꯅ ꯔꯤꯂꯦꯇꯤꯞꯁ ꯑꯗꯨꯗꯨ ꯑꯝꯇ ꯅꯠꯇꯦꯕ ꯆꯨꯝꯅꯒꯤ ꯈꯪꯅꯔꯨꯕꯗꯨꯗ ꯌꯥꯝꯅ ꯅꯨꯡꯁꯤꯅꯖꯕꯒꯤ ꯀ꯭ꯂꯣꯁ ꯑꯣꯏꯅꯈꯤꯕꯗꯣ
ꯑꯥ
ꯑꯗꯨꯅꯤꯗ ꯅꯣꯏ ꯅ ꯃꯥꯟꯅꯕꯗꯨꯅ ꯃꯣꯏꯗꯒꯤ ꯀꯌꯥꯝ ꯂꯥꯞ ꯂꯩꯔꯤꯖꯥꯠꯅꯣ ꯅꯪꯅꯩ ꯍꯥꯏꯕꯣ ꯂꯩꯀꯥꯏꯔꯣ ꯀꯩꯅꯣ
ꯎꯝ ꯂꯩꯀꯥꯏ ꯑꯣꯏ ꯍꯥꯏꯕꯅꯦ ꯃꯥꯅ ꯍꯥꯏꯔꯛꯅ ꯈꯪꯁꯦ ꯑꯦ ꯎꯝ ꯃꯣꯏ ꯑꯗꯨꯝ ꯈꯪꯗꯅꯕꯖꯥꯠꯅꯦꯕ
ꯎꯝ
ꯍꯦ ꯎꯝ ꯍꯇꯥꯔꯗꯤ ꯀꯣꯝꯃꯦꯌꯥꯝꯃꯅ ꯊꯧꯍꯜꯂꯒꯦ ꯍꯥꯏꯗꯤ ꯍꯥꯏꯈ꯭ꯔꯕꯅꯦꯕꯀꯣ ꯍꯥꯏꯐꯠꯅꯤꯡꯖꯕ ꯑꯩꯁꯨ ꯍꯦꯛ ꯑ ꯐꯕꯨ ꯂꯑꯒ ꯍꯥꯏꯕ ꯇꯂꯦ
ꯍꯣꯏ ꯑꯩ ꯑꯩ ꯀꯀꯥ ꯍꯥꯏꯅ ꯀꯥꯎ ꯌꯥꯎ ꯄꯣꯠ ꯑꯝꯇ ꯄꯥꯏꯕꯤꯈꯤꯗ ꯌꯥꯗ꯭ꯔꯦ ꯁꯨꯃꯥꯏꯅ ꯑꯉꯥꯡ ꯑꯃꯒꯤꯅꯦꯅ ꯑꯗꯨꯝ ꯍꯥꯏꯔꯒꯦ
ꯍꯣꯏ ꯇꯧ ꯑꯗꯨ
ꯌꯥꯝ ꯐꯕꯅꯦ ꯌꯥꯁꯨ ꯌꯥꯔꯀꯥꯟꯗ ꯃꯤ ꯌꯥꯝꯅ ꯁꯤꯡꯕꯅꯦꯕ ꯃꯥꯏ ꯅꯨꯄꯤꯗꯨꯁꯨ ꯁꯤꯡꯕꯅꯦ ꯋꯥꯉꯥꯡꯕ ꯈꯣꯠꯄ ꯌꯥꯝ ꯍꯩꯕꯅꯤ ꯄꯩꯁꯥꯁꯨ ꯌꯥꯝ ꯄꯥꯏꯕꯅꯦ ꯃꯤ ꯃꯤꯔꯛ ꯇꯤꯟꯕꯒꯤ ꯃꯤ ꯈꯪꯕꯗꯣ
ꯎꯝ
ꯑꯗꯨꯝꯕ ꯃꯤ ꯑꯣꯏꯕꯅꯦꯕ
ꯑ ꯇ ꯎ ꯁꯃꯥꯏꯅ ꯇꯧꯔꯁꯤ ꯍ ꯈ ꯇꯧꯔꯒ ꯑꯅ ꯑ ꯅꯣꯏ ꯊꯕꯛꯀ ꯆꯠꯂ ꯊꯕꯛ ꯂꯩꯕ꯭ꯔꯣ
ꯉꯁꯤꯗꯤ ꯀꯩꯝꯇ ꯆꯠꯊꯣꯛꯑꯔꯣꯏꯒ ꯃꯣꯏ ꯂꯥꯛꯇꯣꯏꯅꯤꯅꯅꯦ
ꯎꯝ ꯉꯁꯤ ꯉꯁꯤ ꯅꯠꯇꯕ ꯍꯌꯦꯡꯒꯤ
ꯍꯌꯦꯡꯗꯤ ꯑꯩ ꯊꯣꯏꯗꯣꯛꯄ ꯀꯩꯝ ꯂꯩꯇꯦ ꯀꯩꯝ ꯂꯩ ꯆꯦ ꯀꯠꯍꯧꯔꯒꯦ
ꯆꯠꯃꯤꯟꯅꯅ ꯍꯥꯡꯒꯦ ꯊꯅꯦ
ꯀꯔꯤ
ꯎꯝ ꯃꯤ ꯎꯅꯔꯗ꯭ꯣꯏꯅꯦꯕꯀꯣ ꯑ ꯋꯥꯔꯤ ꯋꯥꯇꯥꯏꯗꯣ ꯅꯨꯄꯤ ꯃꯆꯥꯅꯦ ꯎꯅꯗꯣꯏꯁꯦ
ꯎꯝ
ꯍꯥꯏꯅꯤ ꯑ ꯑꯩꯈꯣꯏ ꯍꯟꯗꯛ ꯀꯩꯅꯣꯒꯤ ꯄ꯭ꯔꯣꯖꯦꯛ ꯑꯃ ꯇꯧꯕ ꯈꯪꯕ꯭ꯔꯥ ꯑꯩꯒꯤ ꯊꯕꯛꯇ ꯅꯪ ꯈꯪꯕ꯭ꯔꯥ ꯃꯅꯤꯄꯨꯔꯁꯤ ꯑꯃ ꯂꯩꯌꯦꯕ꯫ ꯑꯒꯤ ꯄ꯭ꯔꯣꯖꯦꯛ ꯄ꯭ꯔꯣꯖꯦꯛ ꯄ꯭ꯔꯣꯖꯦꯛꯇꯣ ꯅꯨꯄꯤ ꯃꯆꯥ ꯈꯔ ꯆꯪꯉꯦꯕꯀꯣ꯫ ꯍꯥꯏꯗꯤ ꯀꯔꯤ ꯍꯥꯏꯅꯤ ꯑꯥ ꯃꯣꯏꯒꯤ ꯅꯨꯄꯥꯈꯩꯗꯤ ꯂꯩꯔꯦꯕꯀꯣ ꯅꯨꯄꯤ ꯋꯥꯠꯄ ꯍꯥꯏꯇꯥꯔꯦ ꯑꯗꯨ ꯅꯨꯄꯤꯗꯣ ꯈꯔ ꯊꯤꯃꯤꯟꯅꯁꯤꯅꯦꯅ ꯍꯥꯏꯦ ꯁꯥꯟꯅ ꯃꯐꯝꯁꯤꯗ ꯃꯐꯝꯗꯤ ꯂꯣꯏꯅ ꯂꯩꯔꯦ ꯂꯣꯀꯦꯟꯣꯏ ꯄꯤꯔꯛꯑꯦꯕꯀꯣ ꯁꯃꯥꯏꯅ ꯍꯦꯛ ꯆꯪꯁꯤꯜꯂꯒ ꯍꯥꯏꯕꯗꯣ ꯑꯗꯣꯝꯅ ꯑꯣꯏꯕꯅꯤꯅ ꯇꯟꯕ ꯍꯥꯏꯗꯤ ꯏꯃꯥꯟꯅꯕ ꯍꯧꯔꯁꯨ ꯌꯥꯏ ꯏꯃꯥꯟꯅꯕꯗꯣ ꯑꯃꯨꯛ ꯁꯪꯅꯗ꯭ꯔꯦꯕ ꯂꯣꯏ ꯁꯪꯒꯅꯤ ꯍꯌꯦꯡ ꯍꯥꯏꯁꯦ ꯍꯧꯖꯤꯛ ꯍꯪꯆꯤꯠ ꯆꯠꯂꯁꯨ ꯌꯥꯏꯑꯕꯀꯣ꯫
ꯑꯗꯣ ꯑꯩ ꯍꯌꯦꯡꯕꯨꯗꯤ ꯁꯪꯉꯦꯕꯀꯣ ꯑꯩ ꯑꯉꯥꯡ ꯅꯨꯡꯊꯤꯟꯗ ꯇꯨꯏꯁꯟ ꯈꯔ ꯇꯧꯗ꯭ꯔꯥ꯫
ꯎꯝ꯫
ꯑꯥ ꯑꯗꯨ ꯃꯉꯥꯏꯔꯦ ꯑꯩꯅ ꯁꯪ ꯂꯣꯏꯗꯣꯏꯁꯤ꯫ ꯑꯗꯣ ꯅꯪ ꯇꯥꯏꯃꯤꯡꯗꯣ ꯇꯨꯏꯁꯟ ꯃꯃꯥꯡ ꯆꯠ ꯁꯦ ꯍꯥꯏꯔꯣ ꯃꯇꯨꯡ ꯆꯠꯁꯦ ꯍꯥꯏꯔꯣ꯫ ꯇꯁꯟꯗꯣ ꯇꯧꯗꯕꯗꯤ ꯌꯥꯔꯣꯏꯕꯀꯣ꯫
ꯆꯠꯂꯁꯨ ꯌꯥꯏꯍꯦ ꯃꯃꯥꯡꯗ ꯆꯠ ꯁꯜꯂꯦꯅ ꯑꯗꯨꯗꯨꯒ ꯎꯝ꯫
ꯁꯨꯇꯤ ꯊꯥꯗꯣꯛꯑꯝꯒꯦꯕ ꯑꯦꯛꯖꯥꯝ ꯀꯨꯏꯗ꯭ꯔꯦꯕꯀꯣ꯫
ꯎꯝ꯫
ꯑꯗꯨꯗꯨꯒꯤ ꯑꯗꯨ ꯑꯣꯏꯔꯒꯅ ꯇꯨꯏꯁꯟꯗꯣ ꯈꯤꯇꯪ ꯊꯦꯡꯊꯅ ꯇꯧꯔꯁꯤ ꯍꯥꯏꯔꯒ ꯄꯨꯡ ꯑꯃ꯫ ꯑꯃꯗꯤ ꯈꯤꯇꯪ ꯉꯟꯗꯧ ꯃꯥꯟꯗ꯭ꯔꯣ ꯅꯨꯡꯁꯥ ꯁꯥꯏꯗꯅ ꯍꯧꯖꯤꯛꯇꯤ ꯀꯥꯂꯦꯟꯅꯤꯅ
ꯎꯝ꯫ ꯎꯝ ꯌꯥꯕꯨꯗꯤ ꯌꯥꯅꯤ ꯒꯥꯔꯤ ꯑꯆꯧꯕꯗ ꯆꯠꯇꯣꯏꯅꯦ ꯑꯗꯨꯅ꯫
ꯀꯨꯏꯗꯣꯏꯅꯣ꯫
ꯀꯨꯏꯕ ꯍꯥꯏꯁꯦ ꯑꯣ ꯄꯥꯎꯗꯨꯗꯪ ꯍꯥꯏꯅꯔꯝꯃ ꯂꯣꯏꯔꯦ ꯋꯥꯔꯤꯗꯨꯗꯪ ꯁꯥꯔꯝꯃ ꯂꯣꯏꯔꯦ
ꯑꯗꯣ ꯑꯩꯅ ꯍꯥꯏꯗꯤ ꯎꯝ ꯑꯩꯈꯣꯏ ꯑꯩꯅ ꯍꯥꯏꯗꯤ ꯄꯨꯡ ꯁꯥꯕꯅ ꯍꯥꯏꯁꯦ ꯑꯩꯈꯣꯏ ꯆꯠꯄꯕꯨꯗꯤ ꯀꯩꯁꯨ ꯈꯟꯗꯦ꯫ ꯃꯤ ꯃꯌꯨꯝꯗꯣ ꯊꯣꯡ ꯀꯥꯟꯗ ꯃꯤꯁꯤꯡꯗꯣ ꯑꯗꯨꯝꯅ ꯍꯥꯏꯗꯤ ꯄꯣꯊꯥꯅꯕ ꯇꯥꯏꯃꯤꯡ ꯑꯣꯏꯔꯝꯃꯗꯤ꯫ ꯐꯔꯛꯇꯣ ꯈꯔ ꯇꯥꯗ꯭ꯔꯅꯦ ꯑꯗꯨꯏ ꯍꯥꯏꯕꯅꯤꯗ꯫
ꯑꯥ ꯑꯗꯨꯗꯤꯅꯦ ꯄꯨꯡ꯫ ꯑꯅꯤ ꯃꯈꯥꯏ ꯑꯗꯨꯋꯥꯏꯗ ꯆꯠꯂꯒ ꯇꯧꯔꯁꯨ ꯌꯥꯏ꯫ ꯍꯣꯏꯗꯣ ꯎꯝ ꯐꯣꯟ ꯅꯝꯕꯔꯕꯨ ꯂꯩꯕꯅꯦ ꯐꯣꯟ ꯅꯝꯕꯔꯗ ꯐꯣꯟ ꯍꯥꯟ ꯇꯧꯁꯟꯈꯤꯕꯅ ꯐꯗꯣꯏ ꯖꯥꯠꯂꯣ꯫
ꯈꯪꯗꯦ ꯅꯪ ꯑꯌꯨꯛ ꯑꯌꯨꯛꯇꯗꯤ ꯅꯨꯡꯉꯥꯏꯔꯣꯏ ꯍꯥꯏꯔꯣ꯫
ꯍꯩ ꯅꯪ ꯅꯪꯒꯤ ꯋꯥꯅꯤ ꯀꯩꯝ ꯀꯥꯏꯗꯦ ꯑꯩꯒꯤꯗꯤ
ꯑꯗꯨ ꯑꯣꯏꯔꯒꯅ ꯑꯌꯨꯛꯇ ꯆꯠꯂꯁꯤꯔ ꯆꯥꯛ ꯆꯥꯗ꯭ꯔꯤꯉꯩ ꯇꯥꯏꯃꯤꯡꯗꯨꯗ꯫
ꯌꯥꯏꯌꯦ ꯉꯟꯇꯥ ꯆꯠꯊꯣꯛꯑꯨꯔꯣ
ꯅꯨꯡꯊꯤꯟꯒꯤꯗꯨꯅ ꯍꯦꯟꯅꯅꯦ ꯐꯔꯛꯇꯣ ꯑꯩ ꯇꯨꯏꯁꯟ ꯇꯧꯗꯕ ꯑꯣꯏꯔꯗꯤ ꯄꯨꯡ ꯑꯅꯤ ꯑꯍꯨꯝ ꯁ꯭ꯋꯥꯏꯗꯒꯤ ꯆꯠꯂꯒ꯫ ꯑꯗꯨ ꯃꯐꯝ ꯃꯇꯝꯕꯨꯗꯤ ꯌꯥꯝ ꯆꯥꯕꯀꯣ ꯇꯨꯏꯁꯟꯗꯣ ꯂꯩꯕꯅꯤꯅ ꯑꯃꯨꯛ ꯇꯥꯏꯃꯤꯡꯗꯣ ꯑꯥ ꯍꯂꯛ ꯑꯥꯗꯁꯨ ꯑꯃꯨꯛ ꯃꯔꯛ ꯃꯔꯛꯁꯨ ꯑꯃꯨꯛ ꯆꯠꯄꯗꯣ ꯅꯨꯡꯊꯤꯟꯁꯨ ꯑꯃꯨꯛ ꯌꯥꯝꯁꯨ ꯁꯥꯕ ꯇꯥꯏꯃꯤꯡ ꯍꯥꯏ ꯇꯥꯔꯦ ꯂꯩꯍꯜꯂꯑꯥꯒ ꯗꯨꯁꯨ ꯀꯅꯣꯝ ꯇꯧꯕꯒꯤ ꯑꯩꯉꯣꯟꯗꯗꯤ ꯀꯩꯝꯇꯕꯨꯗꯤ ꯋꯥꯗꯧꯕ ꯅꯠꯇꯕ ꯅꯪꯒꯤ ꯊꯕꯛꯇꯣ ꯅꯨꯡꯉꯥꯏꯕꯝ ꯈꯪꯉꯣꯏꯗꯧꯗꯣ
ꯎꯝ
ꯑꯗꯨꯒꯤꯅꯤ ꯑꯗꯨꯅ ꯑꯌꯨꯛꯇ ꯑꯣꯏꯅ ꯆꯥ ꯅꯨꯡ ꯊꯛꯑꯒ ꯑꯗꯨꯝ ꯐꯠ ꯂꯥꯎ ꯆꯠꯂꯨꯕꯅ ꯐꯗꯧꯃꯥꯥꯟ ꯆꯥꯛ ꯆꯥ ꯃꯃꯥꯡꯗ ꯑꯗꯨꯅ ꯐꯗꯧ ꯃꯥꯜꯂꯦ
ꯆꯠꯂꯨꯔꯁꯦ ꯑꯗꯣ ꯃꯤꯁꯦ ꯃꯤ ꯇꯔꯨꯛꯃꯨꯛ ꯁꯨꯏꯌꯦꯕꯀꯣ ꯃꯤ ꯇꯔꯨꯛꯁꯦ ꯃꯐꯝꯗꯣ ꯈꯔ ꯈꯔꯗꯤꯗꯨꯝ ꯂꯥꯞꯅꯩ ꯑꯗꯣ ꯀꯩꯁꯨ ꯌꯥꯝꯈꯜꯅ ꯀꯨꯏꯔꯣꯏꯕ ꯍꯥꯏꯗꯤ ꯋꯥꯔꯤꯗꯣ ꯀꯨꯏꯅ ꯁꯝꯅꯗꯕ ꯋꯥꯔꯤ ꯅꯠꯇꯦꯕ ꯑꯣꯏꯅ ꯑꯌꯥꯕ ꯂꯧꯕ ꯉꯥꯛꯇꯅꯦꯕꯀꯣ
ꯍꯣꯏ ꯍꯣꯏ ꯅꯪ ꯍꯥꯏꯁꯦ ꯅꯨꯄꯤ ꯑꯣꯏꯕꯒꯤ ꯅꯪ ꯁꯨꯝ ꯋꯥꯔꯤ ꯁꯥꯕꯗꯣ ꯎꯝ ꯌꯥꯝ ꯀꯟꯅ ꯁꯨꯝ ꯍꯩꯇꯦ ꯍꯥꯏꯕꯩ ꯅꯠꯇꯕ ꯅꯉꯣꯟꯗ ꯃꯤ ꯅꯨꯄꯤ ꯑꯝꯒ ꯆꯠꯈ꯭ꯔꯗꯤ ꯍꯦꯟꯅ ꯅꯨꯡꯉꯥꯏ ꯍꯥꯏꯕꯩꯅꯦꯕ ꯅꯠꯇ꯭ꯔꯥ
ꯃꯥꯅꯦ ꯃꯥꯅꯦ ꯈꯣꯡꯕꯨꯂꯣꯏ ꯑꯃꯒ ꯆꯠꯃꯤꯟꯅꯒꯗꯤ ꯄꯣꯠꯇꯣ
ꯍꯣꯏ ꯃꯣꯏꯅꯁꯨ ꯍꯪꯒꯣꯏꯆꯗꯔꯦꯅ ꯋꯥꯔꯤꯗꯣ ꯁꯥꯔꯛꯄ ꯃꯇꯝꯗ
ꯑꯗꯨꯗꯨꯅꯥ ꯑꯗꯨꯃꯥꯏꯅ ꯋꯥꯔꯤꯗꯤ ꯑꯩ ꯑꯗꯨꯝ ꯍꯥꯏꯌꯦꯕꯀꯣ ꯆꯠꯃꯤꯟꯅꯕ ꯁꯤꯅꯤ ꯁꯤꯅꯤ ꯁꯥꯅꯤꯅꯥ ꯍꯥꯏꯅꯔꯒ ꯑꯃꯥꯏꯅ ꯌꯦꯡꯉꯁꯦ ꯅꯨꯃꯤꯠ ꯍꯌꯦꯡꯁꯤꯃ ꯑꯗꯨꯗꯤ ꯀꯣꯆꯤꯡꯗꯨꯃꯗꯤ ꯑꯥ ꯇ꯭ꯋꯏꯁꯟꯗꯨ ꯃꯗꯤ ꯅꯪꯅꯕ ꯍꯜꯂꯛ ꯑꯁꯦ
ꯑꯗꯨꯕꯨꯗꯤ ꯌꯥꯏꯗ ꯄꯨꯡ ꯑꯍꯨꯝꯗꯨꯗꯤ ꯌꯥꯝ ꯊꯤ ꯅꯪꯅꯤ ꯊꯦꯡꯅ ꯍꯜꯂꯛꯑꯁꯨ ꯑꯗꯣ ꯆꯠꯂꯁꯨ ꯆꯠꯂꯁꯤ ꯌꯥꯏ
ꯎꯝ ꯑꯗꯨꯃꯥꯏꯟ ꯇꯧꯔꯁꯦ ꯑꯗꯨꯗꯤ
ꯅꯪꯒꯤ ꯀꯩꯅꯣꯗꯨꯁꯨ ꯑꯩ ꯍꯥꯏꯕꯤꯈ꯭ꯔꯒꯦ ꯄꯣꯠꯀꯤꯗꯨꯁꯨ ꯐꯣꯟ ꯇꯧꯔꯒ ꯃꯣꯏ ꯍꯣꯔꯦꯟ ꯍꯥꯏꯘꯔꯛꯄꯩꯗꯗꯨꯝ ꯃꯥꯡꯖꯧꯅꯅꯥ ꯍꯥꯏꯍꯧꯔꯗꯤ ꯈꯤꯇꯪꯅꯨꯡꯉꯥꯏꯗꯅꯥꯀꯣ
ꯃꯔꯨꯗꯤ ꯃꯔꯨꯗꯤ ꯑꯗꯨꯅꯦ ꯉꯁꯤꯒꯤ ꯅꯨꯃꯤꯠꯇ ꯃꯥꯅ ꯎꯝ ꯒꯥꯔꯤꯗꯣ ꯌꯥꯗ꯭ꯔꯦ ꯅꯍꯥꯟꯗꯩ ꯁꯤꯟꯅꯗ ꯃꯤꯉꯣꯟꯗꯩ ꯋꯥꯔ ꯋꯥꯔ ꯇꯧꯔꯦꯅ ꯍꯥꯏꯕꯅꯦꯕ ꯂꯥꯏꯟꯗ ꯈꯔ ꯆꯠ ꯃꯤꯑꯣꯟꯗ ꯈꯔ ꯋꯥꯏ ꯑꯗꯨꯅ ꯌꯥꯝ ꯅꯨꯡꯉꯥꯏ ꯍꯦ ꯑꯝꯇꯪ ꯍꯟꯗ ꯎꯄꯥꯏ ꯑꯃ ꯇꯧꯔꯛꯑꯣ ꯈꯣꯠꯂꯣ ꯑꯩꯗꯣ ꯑꯗꯨꯒꯤꯗꯃꯛꯇ ꯍꯥꯏꯊꯕꯗꯤ ꯑꯃꯨꯛ